ꯇꯥꯗꯦꯍꯦ꯫
ꯍꯥꯎ ꯇꯥꯗꯦ꯫
ꯇꯨꯃꯤ ꯅꯃꯨꯡꯉꯑꯣꯣ
ꯍꯥꯥ
ꯈꯔ ꯇꯞꯅ ꯉꯥꯡꯉꯣꯕꯥ ꯅꯪꯒꯤ ꯈꯣꯟꯗꯣ ꯑꯅꯤ ꯑꯅꯤꯔꯛ ꯇꯥꯏ ꯍꯥꯏꯕ꯫
ꯑꯁ ꯅꯪꯒꯤ ꯀꯩꯅꯣꯁꯤꯡꯗꯣ ꯊꯧꯒꯠꯈ꯭ꯔꯦ꯫ ꯇꯥꯕ꯭ꯔꯣꯂꯔ꯫
ꯎꯝ ꯇꯌꯦ
ꯅꯪꯗꯤ ꯀꯩꯅꯣꯁꯤꯡꯗꯣ
ꯎꯝ ꯍ
ꯍꯒ ꯁꯦꯕ
ꯊꯣꯡꯕ ꯊꯣꯡꯖꯗ꯭ꯔꯥ ꯀꯣ
ꯍꯥꯥ
ꯊꯣꯡꯕ꯭ꯔꯥ ꯊꯣꯡꯗꯕ꯭ꯔꯥ ꯀꯣ꯫
ꯈꯪꯗꯦ ꯑꯗꯨꯗꯤ꯫
ꯑꯩ ꯊꯣꯅꯤ ꯇꯂꯦ ꯉꯁꯤ ꯆꯥꯁꯨ ꯁꯥꯥꯟꯅꯅꯤꯡꯗꯦ ꯑꯗꯨꯒꯤ꯫
ꯆꯥꯒꯅꯨ
ꯆꯥꯗ꯭ꯔꯗꯤ ꯑꯩ꯫
ꯑꯩꯁꯦ ꯆꯥꯛꯂꯥ ꯑꯃꯅ ꯁꯤꯒꯗꯧꯔꯦ
ꯆꯥꯛ ꯆꯥꯈ꯭ꯔꯣꯗꯅ ꯑꯗꯨꯗꯤ
ꯊꯣꯡꯕ ꯂꯣꯏꯗ꯭ꯔꯤ ꯏꯟꯖꯥꯡ ꯊꯣꯡꯗ꯭ꯔꯤ ꯆꯥꯛ ꯈꯛꯇꯅꯦ ꯊꯣꯡꯕ
ꯑꯣ꯫
ꯑꯩ ꯍꯧꯖꯤꯛ ꯌꯨꯝ ꯆꯠꯈ꯭ꯔꯅꯤ꯫
ꯅꯥꯈ꯭ꯔꯤꯗꯥꯅꯤꯔꯣ
ꯍꯥ꯫
ꯀꯩꯗꯧꯔꯤꯉꯩꯔꯣ
ꯎꯝ ꯃꯤ ꯎꯅꯅꯤ
ꯑꯌꯨꯛ ꯄꯨꯡ ꯀꯌꯥꯗ ꯍꯜꯂꯛꯇꯣꯏꯕ꯫
ꯈꯪꯗ꯭ꯔꯤ꯫ ꯈꯪꯗ꯭ꯔꯤꯌꯦ ꯆꯥꯛꯆꯥꯥꯗꯨꯕꯤ ꯆꯠꯂꯁꯤꯔꯥ ꯈꯟꯕꯅꯤ ꯍꯧꯖꯤꯛ ꯑꯩ ꯆꯦ ꯈꯣꯢꯗ ꯆꯡꯂꯒ ꯎꯝ ꯑꯗꯨꯗ ꯂꯩꯈ꯭ꯔꯦꯕ ꯏꯃꯥꯟꯅꯕꯤꯗꯣ
ꯎꯝ
ꯑꯗꯨꯒꯤ ꯆꯥꯛ ꯆꯥꯔꯒ ꯃꯥ ꯀꯩꯅꯣ꯫ ꯆꯠꯅꯤꯡꯉꯥꯏꯗꯨ ꯑꯗꯨꯗ ꯆꯠꯂꯒ ꯑꯃꯨꯛ ꯍꯜꯂꯛꯁꯦꯔꯥꯛ ꯇꯧꯕꯅꯦꯕ
ꯑꯥ ꯅꯪ ꯂꯥꯛꯇꯔꯔꯤ ꯌꯥꯔꯣꯏ ꯌꯥꯕꯔꯅꯤꯁꯤꯅ
ꯏꯆꯦꯅ ꯅꯠꯇꯦ ꯏꯃꯥꯟꯅꯕꯤ ꯑꯁꯤ ꯄꯨꯔꯛꯄꯗꯣ ꯎꯝ ꯃꯥꯏ ꯇꯩꯅꯤꯡꯉꯥꯏꯒꯤ ꯄꯨꯔꯛꯄꯗꯣ ꯑꯗꯨꯁꯨ ꯂꯧꯅꯤꯡꯉꯥꯏꯅꯦꯕ꯫
ꯏꯊꯪꯅꯖꯒꯦ ꯍꯥꯏꯕ꯭ꯔꯣ
ꯑꯗꯨꯒ ꯆꯠꯂꯒ ꯗꯥꯔꯦꯛ ꯎ ꯀꯩꯊꯦꯜꯗ ꯆꯠꯈ꯭ꯔꯅꯤ
ꯑꯣ ꯑꯣ꯫
ꯑꯗꯨꯀꯤꯅꯦꯇ ꯑꯁ ꯌꯥꯝ ꯋꯥꯢꯌꯦꯗ꯫
ꯌꯦꯟ ꯇꯗ꯭ꯔꯦ
ꯀꯔꯤ ꯌꯦꯟ ꯇꯥꯗꯕ꯭ꯔꯣ ꯑꯃꯣ ꯑꯁ ꯑꯁꯤꯗ ꯂꯩꯕꯁꯤꯡꯁꯤꯗꯤꯀꯣ ꯅꯣꯏ ꯑꯦꯛꯖꯥꯝ ꯅꯨꯡꯉꯥꯏꯕ꯭ꯔꯣ꯫
ꯏꯣ ꯔꯦ
ꯎꯝ ꯅꯩꯌꯦꯀꯣ ꯃꯤꯗꯤ꯫
ꯅꯨꯡꯉꯥꯏꯇ꯭ꯔꯁꯨ ꯅꯨꯡꯉꯥꯏꯌꯦ ꯅꯨꯡꯉꯥꯏꯌꯦ ꯍꯥꯏꯕ
ꯅꯪꯅ ꯈꯡꯕ ꯂꯣꯏꯅ ꯂꯥꯛꯄ꯭ꯔꯥ꯫
ꯇꯔꯥꯒꯨꯝꯕꯗꯤ ꯇꯔꯥꯒꯨꯝꯕꯁꯦ ꯈꯪꯗꯤ ꯈꯪꯕ ꯑꯗꯨ ꯀꯔꯝꯕꯅꯣꯅ ꯐꯖꯅ ꯈꯪꯗꯕꯗꯣ
ꯎꯝ
ꯁꯨꯃꯥꯏꯅ ꯇꯧꯔꯕ ꯇꯔꯥꯒꯨꯝꯕꯁꯦ ꯑꯗꯨ ꯑꯗꯨꯝ ꯍꯟꯖꯤꯟ ꯍꯟꯖꯤꯟ ꯌꯦꯡꯉꯒ ꯑꯩꯅ ꯇꯧꯅꯤꯡꯕꯗꯣ ꯇꯧꯈ꯭ꯔꯦ꯫
ꯐꯔꯦ ꯐꯔꯦ꯫ ꯑꯗꯣ ꯅꯪ ꯌꯨꯝ ꯀꯩꯗꯅꯨꯡꯉꯩ ꯆꯠꯀꯦ ꯍꯥꯏꯕ꯭ꯔꯣ
ꯑꯩꯈꯣꯏꯅ ꯆꯥꯛ ꯆꯥꯃꯤꯟꯅꯁꯦ ꯍꯥꯏꯕꯗꯣ ꯍꯌꯦꯡ ꯆꯥꯃꯤꯟꯅꯔꯗꯤ ꯍꯌꯦꯡꯍꯪꯆꯤꯠ ꯆꯠꯀꯅꯤ
ꯑꯣ ꯇ꯭ꯋꯦꯟꯇꯤ ꯍꯦꯟꯕ ꯄꯥꯎ ꯂꯩꯈ꯭ꯔꯣꯅ ꯀꯨꯟ ꯍꯦꯟꯕ ꯄꯥꯎ ꯍꯥꯏꯕ
ꯑꯣ ꯆꯥꯅꯤꯡꯉꯥꯏ ꯊꯛꯅꯤꯡꯉꯥꯏ ꯂꯩꯇ꯭ꯔꯦ ꯏꯕꯦꯝꯃ ꯏꯁꯤꯡ ꯐꯥꯎ ꯂꯩꯇ꯭ꯔꯦ ꯑꯩꯈꯣꯏꯗꯤ
ꯂꯩꯇ꯭ꯔꯗꯤ ꯂꯩꯔꯒ ꯊꯥꯒꯛꯗꯕꯅꯤꯅꯦ
ꯎꯝ꯫
ꯂꯩꯈ꯭ꯔꯣꯅ ꯂꯩꯕ ꯅꯨꯡꯉꯥꯏꯇ꯭ꯔꯣ
ꯅꯨꯡꯉꯥꯏꯇꯦ꯫
ꯅꯨꯡꯉꯥꯏꯇꯦ ꯑꯣ ꯑꯗꯨꯗꯤ ꯆꯥꯛꯇꯣ ꯆꯥꯈ꯭ꯔꯣ꯫
ꯑꯩꯈꯣꯏꯗꯤ ꯂꯩꯒꯅꯤ ꯑꯗꯨꯝ ꯂꯩꯈ꯭ꯔꯣ ꯀ꯭ꯔꯤꯔꯥ ꯀꯔꯤꯅꯣꯅꯦ ꯑꯁꯤ ꯅꯨꯄꯤꯖꯦ ꯅꫭꯛ ꯑꯦ ꯅꯪꯒꯤ ꯍꯦꯔꯣ ꯅꯤꯡꯁꯤꯡ ꯅꯪꯒꯤ ꯅꯨꯄꯥ ꯅꯤꯡꯁꯤꯡꯕ꯭ꯔꯣ꯫
ꯅꯠꯇꯦ ꯑꯩ ꯑꯩ ꯅꯣꯛꯅꯤꯡꯕꯗꯤꯅꯦ ꯏꯃꯥꯟꯅꯕꯤ ꯑꯃꯒ ꯅꯍꯥꯟ ꯑꯃꯨꯛꯀ ꯀꯣꯏꯔꯒ ꯍꯜꯂꯛꯄ ꯃꯇꯝꯗ ꯃꯥꯒꯤ ꯆꯥꯛ ꯊꯣꯡꯕꯤꯔꯝꯗꯕꯗꯣ ꯑꯩꯒꯤ ꯌꯥꯝ ꯅꯣꯛꯅꯤꯡꯉꯦ꯫
ꯑꯗꯨꯒ ꯑꯩꯕꯨꯁꯨ ꯑꯗꯒꯤ ꯅꯨꯡꯇꯤꯒꯤ ꯆꯥꯔꯒ ꯂꯥꯛꯑꯣꯀꯣ ꯍꯥꯏꯕꯥꯅꯦ ꯁꯨꯃꯥꯏꯅ
ꯃꯥꯕꯨꯛ ꯐꯠꯇꯥꯕꯅꯦ ꯃꯤ ꯁꯤꯡꯁꯦ ꯀꯔꯤꯅꯣ ꯐꯤ ꯇꯧꯔꯦꯗꯨꯕꯨ꯫
ꯇꯥꯕ꯭ꯔꯣ ꯑꯩꯅ ꯀꯩꯇꯧꯕꯥꯗꯣ
ꯇꯥꯏꯌꯦ
ꯂꯣꯏꯅ ꯈꯪꯉꯦ ꯅꯣꯏꯅ ꯇꯧꯕꯥꯗꯣ
ꯁꯤꯖꯨ ꯇꯥꯕ꯭ꯔꯥ
ꯇꯥꯗ꯭ꯔꯗꯤ ꯌꯥꯝ ꯇꯜꯂꯦꯗꯥ ꯑꯥꯁꯦꯡꯕ ꯐꯤ ꯁꯨꯅꯤꯉꯥꯏꯁꯨ ꯂꯩꯌꯦ ꯀꯅꯔ ꯐꯣꯟ ꯑꯗꯨꯗ ꯌꯦꯡꯂꯒ ꯂꯩꯕꯗꯣ꯫ ꯐꯖꯅ ꯑꯇꯥꯌꯦ
ꯀꯔꯤꯁꯨ ꯇꯧꯗꯦ ꯇꯥꯖꯁꯅꯨ꯫
ꯑꯁ ꯆꯪꯕꯥꯗꯣ ꯀꯩꯅꯣ ꯇꯧꯋꯦ ꯍꯥꯏꯕꯅꯦ ꯑꯗꯨꯃꯥꯏꯅ ꯇꯥꯕꯗꯣ
ꯅꯍꯥꯟ ꯅꯪꯒꯤ ꯀꯣꯜꯂꯤꯛ ꯐꯦꯡꯕꯥꯁꯨ ꯑꯩ ꯂꯣꯏ ꯇꯥꯏꯌꯦ ꯑꯗꯨꯗꯤ
ꯑꯦ ꯅꯍꯥꯟ ꯍꯥꯏꯕꯗꯣ ꯌꯥꯗ꯭ꯔꫭ ꯑꯗꯨꯗꯤ
ꯑꯍ ꯑꯩꯗꯣ ꯌꯦꯡ ꯁꯤꯟꯅꯕꯅꯦꯕ ꯑꯗꯨꯒ ꯀꯔꯤꯁꯨ ꯇꯧꯗꯦꯕ ꯑꯗꯨꯒꯤ
ꯑꯗꯣ ꯑꯗꯨ ꯑꯗꯨ ꯀꯩꯅꯣ ꯇꯧꯔꯥꯁꯨ ꯀꯣ ꯀꯩꯅꯣ ꯎꯝ ꯆꯪꯕ ꯀꯥꯟꯗ ꯀꯩꯅꯣ ꯐꯠꯇꯦ ꯀꯩꯅꯣ ꯌꯥꯗꯦ ꯍꯥꯏꯕꯅꯦ ꯇꯜꯂꯦ ꯑꯗꯨꯗꯤ ꯑꯩ ꯆꯪꯈ꯭ꯔꯒꯦ ꯑꯗꯨꯁꯨ꯫
ꯆꯪꯉꯥꯅꯨ ꯆꯪꯉꯥꯅꯨ꯫
ꯀ꯭ꯔꯤꯒꯤ ꯂꯥꯛꯄ꯭ꯔꯣ ꯁꯤꯗ꯫
ꯅꯪꯅ ꯇꯥꯔꯁꯨ ꯌꯥꯏ ꯍꯥꯏꯕ ꯅꯠꯇ꯭ꯔꯣ꯫
ꯅꯪꯂꯥꯏꯗ ꯊꯖꯤꯜꯂꯛꯀꯅꯤ꯫
ꯐꯔꯦꯅꯦ ꯊꯥꯖꯤꯜꯂꯣ꯫ ꯀꯔꯤ ꯇꯧꯕ꯭ꯔꯣ꯫
ꯑꯩ ꯇꯨꯝꯃꯦ ꯍꯧꯖꯤꯛ꯫
ꯏꯁ ꯑꯁꯦꯡꯕꯥꯔꯣ꯫
ꯑꯩ ꯇꯨꯝ꯫ ꯃꯦ꯫
ꯅꯪꯒꯤ ꯅꯋꯥꯗꯣ ꯀꯗ ꯀꯩꯗꯧꯉꯩ ꯆꯠꯀꯦ ꯍꯥꯏꯕ꯭ꯔꯣ꯫
ꯌꯥꯝ ꯅꯨꯡꯁꯤꯗꯥꯀꯣ꯫ ꯑꯪ ꯋꯥꯏꯌꯦ꯫ ꯐꯤ ꯁꯨꯒꯦ꯫
ꯍꯧꯖꯤꯛ ꯂꯣ꯫
ꯍꯣꯏ꯫
ꯑꯁ ꯑꯩꯁꯨ ꯐꯤꯁꯨ ꯅꯤꯡꯉꯥꯏ ꯂꯩꯕꯅꯤ ꯑꯩ ꯌꯥꯝ ꯅꯨꯡꯉꯥꯏꯇꯦ
ꯑꯩꯒꯤ ꯈꯛꯇꯅꯦ ꯍꯧꯖꯤꯛ ꯏꯁꯤꯡ ꯂꯩꯔꯤꯁꯦ ꯅꯣꯏꯒꯤ ꯂꯩꯇꯦ꯫
ꯀꯩꯗꯧꯉꯥꯏ ꯏꯁꯤꯡꯅꯣ ꯄꯨꯔꯛꯏꯗꯤ꯫
ꯍꯥ꯫
ꯈꯪꯗꯦ ꯑꯈꯣꯏ ꯏꯁꯤꯡ ꯄꯥꯏꯗꯦ꯫
ꯏꯁꯤꯡ ꯂꯞꯄ ꯃꯇꯝꯗ ꯁꯨꯔꯅꯤ꯫
ꯍꯣꯏꯅꯦ ꯍꯣꯏꯅꯦ꯫ ꯁꯨꯒꯥꯗꯕꯅꯦ ꯁꯨꯒꯥꯗꯕꯅꯦ꯫ ꯑꯁ ꯌꯥꯝ ꯇꯜꯂꯦꯗꯥ꯫ ꯑꯁ ꯑꯁꯦꯡꯕ ꯇꯟꯈ꯭ꯔꯦ ꯑꯩꯀꯣ꯫
ꯑꯁ꯫ ꯇꯨꯝꯃꯨꯒꯦ꯫ ꯅꯨꯡꯉꯥꯏꯇꯦ ꯑꯩ ꯈꯜꯂꯗꯤ ꯑꯃꯨꯛꯀ꯫
ꯀ꯭ꯔꯤꯒꯤ꯫
ꯑꯩꯅ ꯂꯩꯥꯏꯕ ꯍꯧꯖꯤꯛ ꯍꯧꯖꯤꯛ ꯑꯩꯅ ꯂꯥꯏꯕ ꯐꯤꯕꯝꯁꯦ ꯌꯥꯝ ꯂꯨꯋꯦꯕ꯫
ꯆꯥꯔꯍꯦ ꯅꯣꯛꯅꯤꯡꯉꯤꯍꯦ꯫
ꯎꯝ ꯋꯨꯌꯦ꯫
ꯗꯤ ꯀꯃꯥꯏꯅꯔ꯫
ꯀ꯭ꯔꯤ ꯂꯩꯔꯤꯁꯦ ꯀꯥꯔꯤ ꯂꯩꯔꯤꯁꯦ ꯀꯃꯥꯏꯅ ꯇꯧꯁꯤꯔꯥ ꯀꯃꯥꯏꯅ ꯇꯧꯔꯣꯏꯁꯤꯔꯥ ꯑꯩ꯫ ꯑꯃꯐꯥꯎ ꯒ꯭ꯌꯥꯟ ꯇꯥꯗꯦ ꯀꯣꯛ ꯉꯥꯎꯋꯦ꯫
ꯁꯤꯁ ꯉꯥꯎꯕꯅꯦ ꯉꯥꯎꯕꯅꯦ꯫ ꯑꯗꯨꯝ ꯊꯣꯛꯄ ꯑꯗꯨꯝ ꯂꯥꯛꯀꯅꯤ꯫ ꯉꯥꯎꯔꯒ ꯀꯥꯟꯅꯗꯦ ꯑꯗꯨꯗ꯫ ꯎꯝ ꯆꯠꯂꯨꯂꯦ ꯆꯠꯂꯨꯂꯦ꯫ ꯇꯜꯂꯦ ꯑꯁꯦꯡꯕ꯫
ꯅꯪ ꯄꯨꯡ ꯀꯌꯥ ꯆꯠꯇꯣꯏꯅꯣ ꯆꯠꯒꯦ ꯍꯥꯏꯔꯗꯤ ꯍꯧꯖꯤꯛ ꯆꯠꯇꯣꯏꯔꯣ꯫
ꯑꯥ꯫ ꯑꯩ ꯁꯤ ꯂꯣꯏꯔꯒ ꯊꯕꯛ ꯑꯁꯤ ꯂꯣꯏꯔꯒ ꯆꯠꯁꯤꯔ ꯒ꯭ꯌꯥꯟ ꯇꯥꯗ꯭ꯔꯦ ꯆꯥꯛ ꯇꯤ ꯆꯥꯛ
ꯅꯃꯥꯟꯅꯕꯤꯗꯣ ꯌꯧꯈ꯭ꯔꯦ ꯍꯥꯏꯕ꯭ꯔꯣ ꯌꯧꯗ꯭ꯔꯤ ꯍꯥꯏꯕ꯭ꯔꯣ
ꯉꯁꯥꯏꯅ ꯌꯧꯈ꯭ꯔꯦ
ꯑꯗꯨꯗꯤ ꯅꯪꯁꯨ ꯉꯁꯥꯏꯅ ꯆꯠꯄ ꯌꯥꯗ꯭ꯔꯣ
ꯑꯦꯁ ꯑꯩ ꯊꯕꯛ ꯁꯨꯨꯔꯤꯗꯨꯗꯤ
ꯉꯁꯥꯏ ꯑꯗꯨꯝ ꯐꯃꯨꯡꯗ ꯂꯩꯌꯦꯗ
ꯑꯦ ꯅꯪ ꯈꯪꯕ꯭ꯔꯥꯅꯦ
ꯈꯪꯗ꯭ꯔꯗꯤ
ꯈꯪꯁꯨ ꯈꯪꯗ꯭ꯔꯒ ꯑꯗꯨꯃꯥꯢ ꯍꯥꯏꯒꯅꯨ ꯐꯨꯒꯅꯤ
ꯍꯝ ꯊꯥꯖꯤꯜꯂꯛꯀꯅꯤ ꯍꯥꯏꯌꯣ ꯊꯥꯖꯤꯜꯂꯛꯀꯥꯅꯤ ꯍꯥꯏꯌꯣ
ꯍꯦ ꯅꯃꯥꯏꯗꯨꯀꯣ ꯑꯩꯒꯤ ꯈꯨꯄꯥꯛ ꯑꯆꯧꯕꯥꯅ ꯊꯥꯖꯤꯟ ꯂꯥꯗꯤ ꯑꯥ
ꯍꯨꯝ
ꯍꯁ ꯅꯪꯕꯨ ꯅꯪ ꯍꯣꯔꯦꯟ ꯀꯩꯅꯣꯗ ꯆꯠꯀꯦ ꯍꯥꯏꯕ꯭ꯔꯣ ꯅꯣꯏ ꯅꯋꯥꯒ
ꯆꯠꯂꯣꯢ ꯀꯥꯢꯗꯒꯤ ꯆꯠꯅꯤꯡꯉꯥꯏ ꯑꯃꯨꯛꯐꯥꯎ ꯂꯩꯇ꯭ꯔꯦ ꯑꯃꯐꯥꯎ ꯌꯨ ꯊꯛꯄꯒꯤ ꯄꯡꯍꯥꯏ ꯍꯥꯏꯖꯤꯟꯕꯒꯤ ꯋꯥꯅꯤꯗꯥ꯫
ꯑꯗꯣ ꯀꯩꯅꯣ ꯀꯩꯅꯣ ꯍꯥꯏꯕ꯭ꯔꯥ ꯄꯩꯁꯥ ꯌꯥꯝ ꯆꯪꯉꯦ ꯍꯥꯏꯕ꯭ꯔꯥ ꯅꯍꯥꯟ ꯅꯪꯉꯣꯟꯗ ꯍꯥꯏ ꯍꯥꯏꯕꯗꯨ
ꯑꯧ ꯄꯣꯠ ꯆꯩꯗꯣ ꯂꯩꯅꯤꯡꯕꯗꯤ ꯌꯥꯎꯋꯦ ꯑꯗꯨ ꯑꯣꯏꯔꯁꯨ ꯎꯝ ꯀꯩꯅꯣ ꯑꯃ ꯅꯨꯄꯥ ꯑꯃꯥ ꯆꯠꯂꯦ ꯍꯥꯌꯦꯀꯣ ꯈꯪꯉꯤꯀꯣ ꯅꯨꯄꯥ ꯑꯃꯥ ꯍꯥꯏꯔꯗꯤ ꯑꯗꯨ ꯅꯨꯄꯥ ꯆꯠꯂꯒ ꯌꯥꯝ ꯇꯥꯡꯉꯦ ꯁꯨꯃꯥꯏ ꯍꯥꯏꯔꯛꯑꯣꯔꯥ ꯑꯩ ꯑꯩ ꯑꯗꯣ ꯁꯨꯃꯥꯏ ꯇꯧꯕꯥꯒꯤ ꯑꯩꯁꯦ ꯎꯝ ꯆꯠꯅꯤꯡ ꯆꯠꯅꯤꯡ ꯆꯠꯅꯤꯡꯉꯥꯁꯨ ꯌꯥꯝ ꯆꯠꯅꯤꯡꯉꯥꯁꯨ ꯑꯃꯨꯛꯀꯥ ꯆꯠꯅꯤꯡꯗ꯭ꯔꯦ ꯍꯥꯏꯕ ꯑꯗꯨꯃꯥꯏꯅ ꯑꯩꯁꯨ ꯆꯠꯅꯤꯡꯉꯦꯗ ꯑꯗꯨꯒꯨꯝꯕꯗꯨꯗꯤ ꯑꯪ ꯑꯗꯨꯝ ꯆꯠꯁꯦ ꯍꯥꯏꯕꯒꯤ ꯑꯩꯁꯨ ꯍꯣꯏ ꯍꯥꯏꯕꯒꯤ ꯋꯥꯅꯦ ꯆꯠꯅꯤꯡꯗꯦꯗꯥ ꯁꯨꯝ ꯍꯥꯏꯕꯀꯣ
ꯑꯦꯁ ꯑꯦꯁ ꯑꯗꯣ ꯑꯩꯅ ꯍꯥꯏꯕꯗꯤ ꯎꯝ ꯆꯪ ꯆꯪꯕ ꯍꯥꯏꯗꯤ ꯃꯃꯟꯗꯣ ꯀꯌꯥ ꯂꯧꯕ꯭ꯔꯥ ꯑꯗꯨꯒ ꯑꯗꯨ ꯇꯣꯡꯕꯗꯨ ꯀꯌꯥ ꯂꯧꯕ꯭ꯔꯥ ꯍꯪꯕ ꯌꯥꯗ꯭ꯔꯣ
ꯃꯥ ꯈꯪꯉꯔꯣꯏ ꯃꯥ ꯈꯪꯉꯔꯣꯏ ꯃꯥꯗꯤ ꯄꯣꯠ ꯆꯩꯒꯤ ꯃꯃꯟ ꯉꯥꯛꯇ ꯍꯥꯏꯕꯅꯦ ꯑꯇꯣꯞꯄꯗꯤ ꯈꯪꯗꯕꯅꯦ
ꯑꯣ ꯑꯗꯣ ꯈꯪꯉꯝꯒꯅꯤꯗ
ꯈꯪꯉꯣꯏ ꯈꯪꯕꯨꯗꯤ ꯈꯉꯝꯒꯅꯤꯕ
ꯑꯗꯨ ꯍꯪꯉꯣ
ꯌꯥꯝ ꯌꯥꯝ ꯁꯥꯎꯅꯤꯡꯉꯦ ꯑꯗꯨꯏ ꯅꯨꯄꯥꯗꯣ
ꯁꯥꯎꯅꯤꯡꯉꯦ
ꯁꯥꯎꯅꯤꯡꯉꯦ ꯍꯣꯏ
ꯀꯔꯤꯒꯤ
ꯑꯗꯣ ꯉꯔꯥꯡ ꯎꯡ ꯅꯪ ꯉꯔꯥꯡ ꯑꯩ ꯅꯉꯣꯟꯗ ꯀ꯭ꯔꯤ ꯀꯔꯤ ꯋꯥ ꯍꯥꯏꯕ꯭ꯔꯥ ꯑꯩ ꯂꯣꯏ ꯀꯥꯎꯈ꯭ꯔꯦ ꯑꯩꯒꯤ ꯁꯨꯃꯥꯏ ꯇꯧꯕꯒꯤ ꯁꯨꯃꯥꯏ ꯍꯥꯏꯕꯅꯦꯕ ꯀꯔꯤ ꯀꯔꯤ ꯋꯥ ꯍꯥꯏꯕ꯭ꯔꯥ ꯈꯪꯗꯦ ꯐꯠꯇꯕ ꯌꯥꯝ ꯍꯥꯏꯔꯝꯒꯅꯤ ꯑꯩꯁꯦ ꯅꯠꯇꯦ ꯅꯠꯇꯦ
ꯑꯗꯨ ꯀ꯭ꯔꯤ ꯎꯝ
ꯈꯪꯗꯦ ꯎꯝ ꯇꯥꯗꯦꯅꯀꯣ ꯑꯗꯨꯝ ꯃꯣꯏꯅ ꯇꯥꯍꯟꯅꯕꯗꯨ ꯊꯝꯈ꯭ꯔꯕꯒꯤꯔ ꯈꯪꯗꯦ ꯇꯥꯗꯦ ꯍꯥꯌꯔꯒ ꯑꯣꯁꯦꯡꯀꯤ ꯇꯥꯗꯔꯕ꯭ꯔꯣ ꯍꯥꯢꯔꯒ ꯍꯣꯢ ꯇꯥꯗꯦ ꯍꯥꯢ